ꯑꯣ
ꯇꯌꯦ
ꯀꯗꯧꯔꯤꯅ
ꯀꯔꯤꯁꯨ ꯇꯧꯗꯦ ꯀꯔꯤ ꯇꯧꯕ꯭ꯔꯣ ꯅꯪꯗꯤ
ꯑꯩꯁꯨ ꯀꯩꯁꯨ ꯇꯧꯗꯦ ꯅꯪ ꯉꯥꯏ
ꯑꯣ ꯋꯥꯎ
ꯍꯣꯏ ꯆꯥꯛ ꯆꯥꯔꯦ ꯅꯪꯗꯤ
ꯑꯣ ꯍꯣꯏ ꯆꯈ꯭ꯔꯦ ꯀꯣꯏꯁꯨ ꯀꯨꯏꯔꯔꯦ ꯀꯔꯤ ꯐ꯭ꯔꯤꯁꯨ ꯇꯧꯗꯦꯗ ꯑꯗꯨꯝ ꯐꯝꯔꯒ ꯂꯩꯔꯤ ꯑꯩꯈꯣꯏ
ꯌꯥꯝ ꯅꯨꯡꯉꯥꯏꯀꯣ
ꯑꯗꯨꯝ ꯅꯨꯡꯉꯥꯏ ꯍꯥꯏꯕ ꯇꯥꯔꯦ ꯍꯣꯏ ꯅꯪꯗꯤ
ꯑꯩꯁꯨ ꯑꯗꯨꯝ ꯅꯨꯡꯉꯥꯏ ꯅꯪ ꯅꯨꯡꯉꯥꯏꯔꯗꯤ
ꯑꯁ ꯌꯥꯏ ꯌꯥꯏ
ꯅꯨꯡꯉꯥꯏꯃꯤꯟꯅꯕꯗꯤ ꯌꯥꯏꯗꯅ
ꯍꯣꯏ ꯌꯥꯏ ꯌꯥꯏ ꯀꯁꯨꯨ ꯀꯥꯏꯗꯦ ꯑꯗꯨꯨꯕꯨ
ꯀꯩ ꯏꯟꯁꯥꯡ ꯆꯥꯔꯒꯦ
ꯉꯁꯤꯗꯤ ꯗꯥꯜ ꯆꯥꯏꯌꯦꯗ ꯅꯣꯏꯗꯤ
ꯗꯥꯜ ꯑꯩ ꯉꯁꯤꯁꯦ ꯑꯣꯛꯁꯥ ꯆꯥꯏꯌꯦ
ꯎ ꯍꯥꯎꯕꯠ
ꯗꯥꯜꯁꯨ ꯏꯁꯥꯒꯤꯗꯤ ꯌꯥꯝ ꯐꯕꯅꯦ
ꯍꯣꯏ ꯏꯗꯨꯕꯨꯗꯤ ꯆꯨꯝꯃꯦ ꯎꯝ
ꯅꯪ ꯅꯁꯥ ꯌꯥꯝ ꯐꯥꯔꯝꯒꯗꯧ ꯃꯥꯜꯂꯤꯀꯣ ꯍꯧꯖꯤꯛ
ꯍꯥꯏ ꯀꯗꯥꯏꯗꯒꯤ
ꯑꯦꯝꯗꯤ ꯉꯁꯤꯁꯦ ꯑꯗꯣ ꯑꯩ ꯍꯧꯒꯠꯂꯦ ꯆꯥꯛ ꯊꯣꯡꯉꯦ ꯑꯃꯨꯛꯀ ꯐꯣꯟꯗ ꯉꯥꯏꯍꯥꯛ ꯆꯪꯉꯦ ꯑꯗ ꯂꯥꯁꯇ ꯅꯪ ꯅꯪꯕꯨ ꯐꯪꯉꯦ ꯍꯧꯖꯤꯛꯅ ꯅꯪ ꯍꯧꯖꯤꯛꯅ ꯅꯪ ꯑꯩ ꯅꯨꯡ ꯁꯤ ꯋꯥꯔꯤ ꯅꯠꯇꯕ ꯅꯨꯡꯉꯥꯏ ꯅꯨꯡꯉꯥꯏꯕ ꯋꯥꯔꯤ ꯁꯥꯟꯅꯔꯒ ꯂꯩꯔꯦ
ꯑꯣ ꯑꯗꯨꯅꯦ ꯑꯗꯨꯅꯦ ꯆꯨꯝꯃꯦ
ꯅꯪ ꯅꯣꯛꯄꯁꯦ ꯌꯥꯝ ꯇꯥꯕ ꯅꯨꯡꯉꯥꯏꯅꯦ ꯀꯔꯤꯒꯤꯔ ꯀꯣ
ꯀꯔꯤ ꯍꯥꯏꯕ
ꯅꯪ ꯅꯣꯛꯄꯁꯦ ꯌꯥꯝ ꯇꯥꯕ ꯅꯨꯡꯉꯥꯏꯌꯦ
ꯑꯣ ꯑꯣ
ꯍꯦ‌ ꯅꯪ ꯅꯣꯛꯅꯤꯡꯔ ꯑꯗꯨꯝ ꯂꯩꯅꯤ ꯑꯩꯅ ꯀꯟꯅ ꯂꯧꯔꯗꯤ
ꯑꯦ ꯑꯩꯗꯤ ꯀꯟ ꯀꯟꯅ ꯅꯣꯛꯄꯗꯨꯅꯦ ꯇꯥꯕ ꯍꯦꯟꯅ ꯅꯨꯡꯉꯥꯏꯔꯤꯁꯦ
ꯑꯣ ꯑꯗꯨꯃꯥꯏꯅꯔꯥ
ꯍꯣꯏ ꯃꯛ ꯃꯈꯣꯟ ꯊꯣꯛꯇꯕꯤꯗ ꯅꯣꯛꯑꯗꯤ ꯇꯥꯗ꯭ꯔꯦꯗꯅ ꯑꯩꯈꯣꯏ
ꯍꯣꯏ ꯍꯣꯏ ꯏꯗꯨꯕꯨꯗꯤꯀꯣ ꯎꯝ ꯀꯟꯅ ꯀꯟꯅ ꯅꯣꯛꯔꯒ ꯅꯣꯛꯀꯗꯧꯕꯅꯤ
ꯍꯣꯏ ꯌꯨꯝ ꯅꯛ ꯌꯨꯝ ꯅꯛꯅ ꯂꯩꯕ ꯃꯤꯁꯤꯡꯁꯨ ꯅꯪ ꯅꯣꯛꯄꯗꯣ ꯇꯥꯔꯒ ꯃꯣꯏꯁꯨ ꯅꯣꯛꯀꯅꯤ ꯍꯔꯥꯎꯔꯅꯤꯗꯣ
ꯁꯥꯁ ꯃꯥꯅꯦ ꯃꯥꯅꯦ ꯃꯥꯅꯦ ꯃꯥꯅꯦ
ꯉꯁꯤꯗꯤ ꯊꯕꯛ ꯂꯩꯇꯦ
ꯑꯩ ꯂꯩꯇꯦ ꯉꯁꯤꯗꯤ ꯀꯣꯂꯦꯖ ꯆꯠꯂꯒ ꯍꯜꯂꯛꯄꯗ ꯉꯥꯏꯔꯤ ꯑꯩꯈꯣꯏꯁꯨ
ꯑꯣ ꯅꯪ ꯀꯣꯂꯦꯖ ꯀꯔꯤ ꯀꯣꯂꯦꯖ ꯔꯣꯝꯗ ꯇꯝꯕ꯭ꯔꯣ
ꯎꯝ ꯀꯃꯥꯏꯅ ꯍꯥꯏꯁꯤꯔ
ꯏꯝꯐꯥꯜ ꯔꯣꯝꯗ ꯇꯝꯕ꯭ꫪꯣ
ꯑ ꯑꯗꯨꯋꯥꯏꯗ ꯍꯥꯏꯕ ꯇꯥꯔꯦ ꯍꯣꯏ
ꯎꯝ ꯌꯥꯝ ꯅꯨꯡꯉꯥꯏꯕ ꯃꯥꯜꯂꯦꯀꯣ ꯅꯣꯏ ꯈꯨꯂꯩꯁꯦ
ꯎꯝ ꯅꯨꯡꯉꯥꯏꯌꯦ ꯑꯗꯨꯝ
ꯚꯔꯥꯗ ꯂꯩꯕ꯭ꯔꯥ ꯌꯨꯝꯗ ꯑꯣꯏꯅ ꯂꯩꯕ꯭ꯔꯥ
ꯍꯣꯁꯇꯦꯜꯗ ꯂꯩꯕꯤꯅꯤꯗ
ꯑꯁ ꯀꯔꯤꯒꯤꯔꯥ ꯍꯣꯁꯇꯦꯜꯗ ꯂꯩꯕ ꯌꯥꯝ ꯅꯨꯡꯉꯥꯏꯕ꯭ꯔꯣ
ꯑꯩ ꯀꯗꯥꯏꯗꯒꯤ ꯋꯥꯔꯗꯦꯜꯟꯅ ꯕꯨꯠ ꯁꯥꯔꯒ ꯂꯩꯔꯤꯁꯤꯗ
ꯋꯥꯔꯗꯦꯟ ꯕꯨꯠ ꯁꯥꯔꯒ ꯂꯩ ꯍꯥꯏꯕ
ꯍꯣꯏ
ꯅꯨꯡꯗꯥꯡꯗ ꯅꯪꯅ ꯑꯃꯨꯛ ꯚꯨꯠ ꯁꯥꯔꯣ ꯃꯥꯕꯨ
ꯑꯗꯨꯅꯦꯀꯣ ꯃꯥꯅ ꯅꯨꯡꯊꯤꯟꯗ ꯁꯥꯔꯗꯤ ꯑꯩꯅ ꯑꯍꯤꯡꯗ ꯁꯥꯕ
ꯑꯗꯨꯅꯦ
ꯇꯝꯍꯟꯒꯗꯧꯕꯅꯦ
ꯎꯝ ꯇꯝꯃꯒ ꯃꯥꯁꯨ ꯉꯥꯏꯍꯥꯛ ꯈꯪꯂꯒ ꯀꯣ
ꯑꯗꯨꯅꯦ ꯑꯗꯨꯅꯦ
ꯑꯣꯛ ꯋꯥꯈꯜ ꯇꯥꯔꯗꯤ ꯃꯥꯁꯨ ꯈꯔ ꯍꯣꯡꯉꯅꯤꯅ ꯅꯠꯇ꯭ꯔꯣ ꯎꯝ ꯎꯗꯕꯁꯨ ꯀꯨꯏꯔꯅꯦ ꯀꯣ
ꯍꯣꯏ
ꯅꯣꯡꯃ ꯑꯃꯨꯛ ꯄꯨꯟꯁꯤꯗꯅ
ꯍꯣꯏ
ꯅꯍꯥꯟ ꯋꯥꯏ ꯑꯩꯈꯣꯏ ꯄꯨꯟ ꯃꯇꯝꯗ ꯅꯪꯅ ꯁꯥꯏꯀꯜ ꯊꯧꯕ ꯇꯝꯕꯤꯌꯣ ꯇꯝꯕꯤꯌꯣ ꯍꯥꯏꯕꯗꯣ ꯅꯤꯡꯁꯤꯡꯉꯤꯕ꯭ꯔꯥ
ꯌꯥꯔꯦ ꯃꯥꯅꯦ ꯃꯥꯅꯦ ꯎꯝ
ꯆꯨꯝꯗ꯭ꯔꯣ
ꯀꯔꯤ ꯀꯔꯤ ꯇꯧꯔ ꯂꯩꯕ꯭ꯔꯣ ꯅꯪꯗꯤ
ꯑꯩꯗꯤ ꯉꯁꯤꯗꯤ ꯀꯩꯁꯨ ꯇꯧꯗ꯭ꯔꯦ ꯅꯪꯒꯤ ꯋꯥꯈꯜ ꯑꯗꯨꯝ ꯂꯩꯔꯦ
ꯑꯣ ꯑꯗꯨꯃꯥꯏꯅꯔꯣ
ꯅꯪꯗꯤ ꯑꯩꯒꯤ ꯋꯥꯈꯜꯗ ꯂꯣꯏ ꯀꯥꯎꯈ꯭ꯔ ꯃꯥꯜꯂꯦꯀꯣ
ꯍꯣꯏ ꯑꯗꯨꯃꯥꯏꯅ ꯍꯥꯏꯕ ꯇꯥꯔꯦ ꯈꯔ
ꯅꯪꯗꯤ ꯌꯥꯝ ꯍꯣꯡꯈ꯭ꯔꯦꯀꯣ
ꯍꯣꯢ ꯌꯥꯝ ꯍꯣꯡꯈ꯭ꯔꯦ
ꯌꯥꯝ ꯅꯨꯡꯉꯥꯏꯕ ꯃꯥꯜꯂꯦ ꯀꯣ ꯅꯪꯗꯤ
ꯌꯥꯝ ꯅꯨꯡꯉꯥꯏꯕꯅꯦ ꯅꯨꯡꯉꯥꯏꯕꯅ ꯂꯣꯏꯔꯦ
ꯅꯪ ꯈꯨꯟꯖꯦꯜ ꯇꯥꯕꯗ ꯑꯩ ꯈꯪꯉꯦ ꯅꯪ ꯌꯥꯝ ꯍꯔꯥꯎꯋꯦ ꯍꯥꯏꯕꯗꯣ
ꯍꯣꯏ ꯌꯥꯝ ꯍꯔꯥꯎꯕꯅꯦ
ꯌꯦꯟꯁꯥꯡ ꯉꯁꯤ ꯗꯥꯜ ꯆꯥꯕꯒꯤ ꯅꯪ ꯌꯥꯝ ꯍꯔꯥꯎꯏꯅꯦ
ꯍꯣꯏ ꯗꯥꯜ ꯆꯥꯔꯨꯕꯒꯤ ꯌꯥꯝ ꯍꯔꯥꯎꯈ꯭ꯔꯦ
ꯀꯣꯜꯗ ꯀꯣꯜꯗ ꯅꯪꯒꯤ ꯃꯤꯡ ꯎꯕꯁꯤꯗꯤ ꯑꯁ ꯈꯨꯅꯨꯡꯉꯥꯏ ꯑꯃ
ꯋꯥ ꯆꯁ ꯅꯨꯡꯃꯥꯏꯅꯔꯣ ꯃꯥꯅꯦ ꯃꯥꯅꯦ ꯑꯣꯏꯒꯗꯧꯕꯅꯦ
ꯑꯩꯒꯤ ꯃꯪꯗꯀꯣ ꯅꯪꯗꯣ
ꯎꯝ
ꯑꯩꯕꯨ ꯀꯧꯔꯒ ꯊꯔꯣꯏ ꯈꯨꯟꯕ ꯆꯠꯁꯤ ꯍꯥꯏꯔꯒ ꯂꯩꯔꯝꯕ ꯋꯥꯅꯤꯗ
ꯑꯁ ꯋꯥꯎ ꯊꯔꯣꯏ ꯈꯨꯟꯕ
ꯍꯣꯏ
ꯌꯥꯏ ꯌꯥꯏꯌꯦ ꯅꯪꯒꯤ ꯃꯪꯁꯦ ꯄꯣꯁ ꯇꯥꯕ ꯖꯥꯠꯅꯤꯅꯦ
ꯌꯥꯕ ꯉꯥꯛꯇ ꯃꯪꯉꯗꯅ ꯑꯩꯁꯨ ꯑꯁ
ꯑꯥ ꯑꯥ
ꯀꯅꯥ ꯀꯅꯥ
ꯅꯪꯒꯤ ꯃꯪꯗꯤ ꯌꯥꯝ ꯅꯨꯡꯉꯥꯏꯔꯝꯃꯦꯅꯦ ꯑꯩꯈꯣꯏ ꯑꯗꯨꯝ ꯏꯔꯨꯞ ꯀꯨꯏꯔꯩ ꯌꯥꯝ ꯂꯩꯔꯤꯗ ꯃꯁꯥ ꯃꯁꯥꯒꯤ ꯐꯣꯟ ꯌꯦꯡꯅꯔꯒ
ꯑꯣ ꯌꯥꯝ ꯐꯩ ꯌꯥꯝ ꯐꯩ
ꯎꯝ ꯅꯨꯡꯉꯥꯏꯔꯖꯥꯠꯅꯤ
ꯑꯗꯣ ꯀꯣꯂꯦꯖꯇꯤ ꯄꯨꯡ ꯀꯌꯥꯗ ꯍꯦꯛ ꯍꯦꯛ ꯆꯠꯄ꯭ꯔꯣ
ꯑꯪꯀꯜꯁꯦ ꯄꯨꯡ ꯅꯥꯏꯟ ꯑꯗꯨꯋꯥꯏꯗ ꯊꯧꯕ ꯍꯧꯋꯦꯗ ꯑꯩꯈꯣꯏꯗꯤ
ꯅꯥꯏꯟꯗ ꯊꯣꯛꯑꯒ ꯄꯨꯡ ꯀꯌꯥꯗ ꯍꯜꯂꯛꯄ
ꯑꯩꯈꯣꯏꯒꯤꯕꯨꯗꯤ ꯇ꯭ꯋꯦꯜ ꯊꯥꯔꯇꯤ ꯋꯥꯟ ꯊꯥꯔꯇꯤ ꯑꯗꯨꯋꯥꯏ
ꯑꯣ ꯑꯗꯨꯗꯤ ꯌꯥꯝ ꯀ꯭ꯂꯥꯁꯇꯨ ꯌꯥꯝ ꯂꯧꯗꯕ ꯃꯥꯜꯂꯦꯀꯣ ꯃꯔꯤ
ꯎꯝ ꯑꯍꯨꯝꯒꯨꯝꯕꯅꯦ ꯑꯗꯨꯕꯨ ꯌꯥꯝ ꯁꯥꯡꯅ ꯁꯥꯡꯅ ꯂꯕ ꯅꯨꯃꯤꯠ ꯃꯥꯒꯤ ꯑꯩꯈꯣꯏꯗ ꯑꯍꯨꯝ ꯑꯍꯨꯝ ꯇꯧꯕꯀꯣ
ꯎꯝ ꯀꯔꯤ ꯎ ꯒ꯭ꯔꯦꯖꯨꯑꯦꯁꯟ ꯇꯧꯕ꯭ꯔꯣ
ꯀꯔꯤꯕꯥ
ꯒ꯭ꯔꯦꯖꯨꯑꯌꯦꯁꯟ ꯇꯧꯕ꯭ꯔꯣ ꯑ ꯁꯦꯃꯦꯁꯇꯔ ꯀꯔꯤꯅꯣ
ꯁꯦꯀꯦꯟ ꯂꯣꯏꯒꯦ ꯇꯧꯔꯦ
ꯑꯣ ꯌꯥꯝ ꯐꯩꯀꯣ
ꯄ ꯅꯪꯗꯤ ꯂꯣꯏꯔꯝꯈꯅꯤꯅꯦ
ꯑꯩꯁꯦ ꯍꯣꯏ ꯑꯩꯗꯤ ꯍꯣꯏ ꯂꯣꯏꯔꯦ ꯍꯥꯏꯕ ꯇꯥꯔꯦ
ꯑꯠꯁꯥ ꯑꯣ ꯑꯣ
ꯎꯝ ꯑꯩ ꯑꯣ ꯑꯩ ꯈ꯭ꯔꯒꯜ ꯍꯣꯏ ꯈꯔ ꯆꯍꯤ ꯑꯅꯤ ꯑꯍꯨꯝ ꯃꯃꯥꯡꯗ ꯈꯔ ꯂꯣꯏ ꯍꯥꯟꯅ ꯂꯣꯏꯈ꯭ꯔꯦ
ꯑꯠꯆꯥ ꯑꯠꯆꯥ ꯍꯧꯖꯤꯛꯇꯤ ꯀꯔꯤ ꯇꯧꯔ ꯂꯩꯕ꯭ꯔꯣ ꯅꯪꯗꯤ
ꯍꯧꯖꯤꯛꯇꯤ ꯑꯩꯁꯦ ꯇꯧꯐꯝ ꯈꯪꯗ꯭ꯔꯦꯅꯦ ꯀꯔꯤ ꯇꯧꯁꯤꯔꯥ ꯍꯥꯏꯔꯒ ꯅꯪꯕꯨ ꯇꯥꯟꯅꯁꯤ ꯍꯥꯏꯅ ꯇꯧꯕꯅꯦ
ꯑꯣ ꯌꯥꯝ ꯐꯩꯌꯦ ꯌꯥꯝ ꯐꯩꯌꯦ ꯌꯨꯝꯗ ꯐꯔ꯭ꯤꯗ ꯂꯩꯒꯅꯨ
ꯌꯥꯝ ꯅꯨꯡꯉꯥꯏꯀꯣ ꯅꯪꯒꯥ ꯋꯥꯔꯤ ꯁꯟꯅꯥꯕ
ꯑꯗꯨꯅꯦ ꯅꯨꯡꯉꯥꯏꯕꯅꯦ ꯅꯨꯡꯉꯥꯏꯕꯅꯦ
ꯅꯪꯕꯨ ꯋꯥꯔꯤ ꯏꯁꯔꯗꯤ ꯑꯩ ꯅꯣꯛꯇꯕ ꯉꯝꯗꯦꯀꯣ ꯍꯔꯥꯎꯃꯟꯕꯒꯤ
ꯑꯁ ꯋꯥꯎ ꯌꯥꯏ ꯌꯥꯏ ꯌꯥꯏ ꯌꯥꯔ ꯅꯣꯡꯃꯟꯁ ꯅꯣꯡꯃꯟꯗꯅ ꯅꯄꯨꯛ ꯅꯥꯒꯤꯅꯤ
ꯑꯗꯨꯗꯤꯅꯦ ꯑꯁ ꯅꯪꯅ ꯅꯪꯅ ꯑꯩꯕꯨ ꯍꯔꯥꯎꯍꯟꯕ ꯍꯩꯕ ꯁꯤꯅꯀꯣ
ꯑꯣ ꯃꯥꯅꯦ ꯃꯥꯅꯦ
ꯍꯣꯔꯦꯟ ꯆꯥꯛ ꯆꯥꯗꯁꯨ ꯄꯨꯛ ꯊꯟꯒꯗꯧꯕ ꯃꯥꯜꯂꯤꯗꯪ ꯉ ꯁꯤꯒꯤ ꯑꯣꯏꯅꯤ
ꯌꯥꯏ ꯌꯥꯏ ꯑꯔꯦ ꯌꯥꯏ ꯌꯥꯏ ꯊꯥꯟꯒꯅꯤ ꯊꯥꯟꯒꯅꯤ
ꯍꯣꯏ
ꯊꯟꯗ꯭ꯔꯗꯤ
ꯈꯟꯕꯗꯤ ꯂꯣꯏꯔꯦ ꯅꯠꯇ꯭ꯔꯥ
ꯑꯗꯨꯅꯦ ꯃꯥꯅꯦ ꯃꯥꯅꯦ
ꯊꯒꯗꯦꯕꯅꯤ ꯊꯟꯒꯗꯦꯕꯅꯤ
ꯊꯜꯂꯒ ꯂꯩꯅꯤ ꯆꯥꯔꯝꯗꯅꯀꯣ ꯑꯃꯨꯛꯀ ꯆꯥꯛꯀ
ꯑꯪ ꯆꯥꯔꯣꯏ ꯆꯥꯔꯣꯏ ꯑꯣꯛꯁꯥ ꯊꯣꯡꯔꯒ ꯊꯝꯃꯁꯨ ꯑꯩ ꯆꯥꯅꯤꯡꯗꯦ ꯄꯨꯛ ꯊꯜꯂꯦ ꯍꯥꯏꯒꯗꯧꯕꯅꯦ ꯍꯧꯖꯤꯛꯇꯤ
ꯆꯤꯜꯗ ꯑꯃ ꯆꯠꯂꯒ ꯆꯥꯔ ꯂꯩꯔꯦ ꯑꯗꯨꯅ
ꯆꯥꯔꯦ ꯆꯥꯔꯦ ꯍꯧꯖꯤꯛꯀꯤꯗꯤ ꯂꯥꯝꯗꯦ ꯑꯗꯨꯕꯨ ꯍꯣꯔꯦꯟꯒꯤ ꯈꯔ ꯈꯥꯂꯛꯑꯃꯣ ꯍꯥꯏꯒꯦ
ꯃꯥꯅꯦ ꯃꯥꯅꯦ ꯆꯨꯝꯃꯦ ꯌꯥꯏ ꯌꯥꯏ ꯈꯪꯔꯝꯃꯣ ꯍꯣꯏ ꯍꯣꯔꯦꯟꯒꯤꯗꯤ ꯎꯝ
ꯑꯍꯣꯏ ꯑꯩ ꯂꯥꯝꯃꯀꯥꯟꯗ ꯆꯥꯔꯒꯦ ꯑꯗꯨꯕꯨ ꯍꯧꯖꯤꯛꯀꯤ ꯑꯣꯏꯅꯗꯤ ꯑꯩ ꯂꯥꯑꯝꯗꯦ ꯍꯥꯏꯔꯒꯀꯣ
ꯃꯥꯅꯦ ꯃꯥꯅꯦ
ꯑꯗꯨ ꯑꯣꯏꯔꯗꯤ ꯊꯦꯡꯅ ꯆꯥꯔꯁꯨ ꯐꯪꯉꯦꯗꯅ
ꯍ ꯍꯣꯏ ꯏꯗꯨꯅꯦ ꯎꯝ
ꯋꯥꯈꯜ ꯂꯧꯁꯤꯡ ꯈꯔ ꯍꯩꯇꯗꯤ ꯆꯥꯕ ꯐꯪꯉꯔꯣꯏꯕ ꯅꯠꯇ꯭ꯔꯥ
ꯃꯥꯅꯦ ꯃꯥꯅꯦ ꯆꯨꯝꯃꯦ ꯇꯝꯒꯗꯕꯅꯤꯅꯦ
ꯅꯪ ꯑꯣꯅꯤꯒꯤ ꯇꯝꯕꯅꯦꯅ ꯅꯪꯅ ꯅꯍꯥꯟ ꯍꯥꯏ ꯑꯗꯨꯗꯤ
ꯑꯥ ꯑꯥ ꯑꯥ
ꯅꯪꯗꯤ ꯈꯨꯟ ꯆꯠꯇ꯭ꯔꯣ ꯍꯟꯗꯛ ꯇꯥꯕꯔꯣ
ꯎꯝ ꯍꯣꯏ ꯀꯔꯤ ꯍꯥꯏꯕ
ꯅꯪ ꯍꯟꯗꯛꯇꯤ ꯈꯨꯟ ꯆꯠꯇ꯭ꯔꯣ
ꯑꯦ ꯑꯩꯈꯣꯏꯒꯗꯤ ꯁꯨ ꯍꯣꯂꯤꯗꯦꯒ ꯐꯪꯃꯦ ꯌꯨꯝꯒ ꯆꯠꯇ꯭ꯔꯦ
ꯑꯗꯨꯒꯤꯅꯦ ꯑꯩ ꯅꯍꯥꯟ ꯅ ꯌꯨꯝ ꯆꯪꯗ ꯅꯪ ꯎꯗꯦ ꯍꯥꯏꯅ ꯈꯜꯂꯤꯗꯣ
ꯃꯥꯅꯦ ꯃꯥꯅꯦ ꯎꯔꯣꯏ ꯎꯔꯣꯏ
ꯑꯩꯅ ꯅꯪ ꯑꯩꯁꯦ ꯅꯪ ꯌꯦꯡꯅꯤꯡꯃꯟꯕꯒꯤ ꯂꯥꯛꯄ ꯑꯅꯤꯃꯛ ꯅꯣꯏꯗ
ꯑꯥ ꯑꯥ
ꯂꯩꯔꯝ ꯅꯪ ꯂꯩꯔꯝꯗꯕꯒꯤ ꯊꯝꯃꯣꯏ ꯑꯗꯨꯝ ꯀꯥꯏꯔꯒ
ꯑꯦ ꯇꯨ ꯃꯥꯅꯦ ꯃꯥꯅꯦ
ꯅꯃꯒ
ꯑꯩꯃꯪꯗ ꯅꯠꯇꯦ ꯑꯁꯦꯡꯕ ꯅꯤ
ꯅꯨꯡꯉꯥꯏ ꯅꯨꯡꯉꯥꯏ ꯅꯪꯒꯤ ꯋꯥꯔꯤꯁꯦ
ꯅꯡ ꯌꯥꯝ ꯍꯩ ꯀꯣ ꯅꯣꯛ ꯅꯡ ꯅꯣꯀ ꯌꯥꯝ ꯅꯪ ꯅꯣꯛꯄꯗ ꯑꯁ ꯌꯥꯝ ꯍꯥꯎꯋꯦ
ꯎꯝ ꯍꯥꯎꯒꯅꯤ ꯍꯥꯎꯔꯝꯒꯅꯤ ꯍꯥꯎꯔꯝꯒꯅꯤ
ꯑꯗꯨꯕꯨ ꯅꯪ ꯅꯣꯛꯇ꯭ꯔꯗꯤ ꯑꯣꯛꯁꯥꯗ ꯊꯨꯝ ꯍꯥꯞꯇꯕꯒ ꯆꯞ ꯃꯥꯟꯅꯩ
ꯁꯦꯁ ꯋꯥꯑꯣꯏ ꯑꯣ ꯅꯪꯗꯤ ꯄꯠꯁꯟꯅ ꯍꯥꯏꯅꯅꯦ ꯌꯥꯏ ꯌꯥꯏ
ꯅꯪꯒꯤ ꯋꯥꯔꯤꯁꯤꯗꯤ ꯆꯥꯗ ꯆꯤꯅꯤ ꯍꯥꯞꯇꯕꯒꯨꯝꯕꯅꯤꯅꯦ
ꯑꯗꯨꯅꯦ ꯅꯪ ꯍꯥꯏꯗꯣ ꯌꯥꯝ ꯂꯥꯟꯗꯦꯀꯣ ꯌꯥꯝ ꯆꯨꯝꯃꯦ
ꯌꯥꯏ ꯌꯥꯏ ꯆꯨꯝꯕꯗꯣ ꯌꯥꯝꯅ ꯂꯥꯟꯗꯕꯅꯦ
ꯑꯁꯨꯛ ꯀꯨꯏꯔꯕ ꯃꯇꯝꯁꯤ ꯅꯪ ꯀꯗꯥꯏꯗ ꯃꯥꯡꯅꯧꯔꯤꯕꯨꯒꯦ ꯑꯁ
ꯑꯁ ꯃꯐꯝ ꯈꯪꯗꯕ ꯑꯃꯗ ꯆꯠꯂꯨꯕꯅꯦ ꯑꯗꯨꯒꯤ
ꯑꯩ ꯄꯨꯟꯁꯤꯁꯦ ꯌꯥꯝ ꯋꯥꯅ ꯍꯤꯡ ꯉꯝꯕꯅꯤ ꯍꯧꯖꯤꯛꯇꯤ ꯍꯥꯏ ꯑꯃꯨꯛꯀ ꯑꯩ ꯄꯨꯟꯁꯤ ꯍꯜꯂꯛꯏ ꯌꯥꯝ ꯅꯨꯡꯉꯥꯏꯀꯣ
ꯅꯨꯡꯉꯥꯏꯔꯝꯒꯅꯤ
ꯌꯥꯝ
ꯅꯨꯉꯥꯏꯒꯗꯧꯕꯅꯤ ꯐꯩꯌꯦ ꯍꯔꯥꯎꯒꯗꯧꯕꯅꯦ ꯃꯤ ꯍꯥꯏꯕꯁꯦ ꯍꯔꯥꯎꯗ꯭ꯔꯗꯤ ꯀ꯭ꯔꯤꯅꯣ
ꯍꯣꯏ ꯅꯪ ꯌꯥꯎꯔꯗꯤ ꯑꯩ ꯄꯨꯟꯁꯤꯁꯨ ꯏ ꯂꯩꯗꯕꯒ ꯆꯞ ꯃꯥꯟꯅꯩꯗ
ꯋꯥꯎꯏ ꯃꯥꯅꯦ ꯃꯥꯅꯦ ꯆꯨꯝꯃꯦ ꯌꯥꯝ ꯆꯨꯝ ꯆꯨꯝꯕ ꯉꯥꯡꯉꯤꯅꯦ ꯅꯪꯗꯤ
ꯍꯟꯗꯛꯀꯥꯟꯁꯦ ꯃꯇꯝ ꯐꯠꯇꯕꯅꯤꯅ ꯑꯁꯦꯡ ꯑꯁꯦꯡꯕ ꯉꯥꯡꯅꯗꯤ ꯌꯥꯗ꯭ꯔꯦꯕ
ꯑꯗꯨꯅꯦ ꯑꯗꯨꯅꯦ ꯆꯨꯝꯃꯦ ꯆꯨꯝꯃꯦ ꯑꯗꯨꯃꯛꯅꯦ
ꯑꯊꯔ꯭
ꯃꯥꯅꯦ ꯃꯥꯅꯦ ꯍꯣꯔꯦꯟ ꯉꯥꯡꯕꯁꯨ ꯋꯥꯔꯝꯅꯤ ꯆꯥ ꯀꯞꯊꯛꯑꯣ ꯅꯪ
ꯑ ꯑꯩ ꯄꯨꯛ ꯊꯜꯂꯦ ꯍꯥꯏꯔꯤꯗꯨꯗꯤ
ꯑꯦ ꯊꯜꯂꯁꯨ ꯑꯝꯇ ꯊꯛꯑꯣ ꯅꯪꯒꯤ ꯈꯅꯥꯎꯗꯣ ꯈꯔ ꯁꯦꯡꯗꯣꯛꯅꯉꯥꯏ
ꯍꯣꯏ ꯏꯁꯤꯡꯗꯤ ꯊꯛꯄ ꯌꯥꯏꯀꯣ
ꯑꯣ ꯍꯣꯏ
ꯏꯁꯤꯡꯗꯤ ꯈꯔ ꯅꯪ ꯍꯣꯏ ꯅꯨꯡꯁꯤ ꯏꯁꯩ ꯍꯣꯔꯦꯟ ꯁꯛꯄ ꯈꯔ ꯅꯨꯡꯉꯥꯏꯅꯤꯉꯥꯏ ꯅꯪꯒꯤ ꯅꯃꯥꯡꯗ
ꯑ ꯍꯣꯏ ꯑꯗꯨꯅꯦ ꯑꯗꯨꯨꯅꯦ ꯑꯗꯨꯝꯃꯛꯅꯦ
ꯍꯣꯏ ꯌꯥꯝ ꯅꯨꯡꯉꯥꯏꯅꯦ ꯋꯥꯔꯤꯁꯦ
ꯅꯨꯡꯉꯥꯏꯕꯖꯥꯅꯤ ꯅꯨꯡꯉꯥꯏꯕꯅꯦ ꯅꯨꯡꯉꯥꯏ